ꯍꯂ
ꯇꯥꯃꯣꯖꯒꯦꯟꯗ꯭ꯔ
ꯇꯥꯔꯕꯣ
ꯇꯔꯦ ꯇꯔꯦ
ꯑꯣ ꯑꯩꯁ ꯀꯩꯅꯣ ꯇꯧꯕ ꯁꯥꯎꯟꯁꯦ ꯇꯥꯗ꯭ꯔ ꯇꯨꯃꯤꯟꯅ ꯅꯦꯠꯋꯥꯛ ꯅꯨꯡꯉꯥꯏꯇꯕ꯭ꯔꯥ ꯈꯪꯗ꯭ꯔꯕ ꯊꯕꯛ ꯆꯠꯊꯣꯛꯏꯔꯣ
ꯊꯕꯛ ꯆꯠꯀꯦ ꯇꯧꯕꯅꯦ ꯉꯁꯤꯁꯦ ꯑꯗꯨ ꯆꯠꯇ꯭ꯔꯤ ꯆꯥꯛ ꯏꯆꯪ ꯆꯥꯔꯒ ꯌꯨꯊꯣꯛꯑꯒ ꯐꯖꯅ ꯆꯠꯀꯦ ꯇꯧꯕꯅꯦ ꯣꯔꯦꯟ ꯄꯨꯡ ꯑꯍꯨꯝꯗ ꯎꯅꯗꯧꯕ
ꯑꯣ ꯑꯩꯁꯨ ꯉꯥꯏꯍꯥꯛꯇꯪ ꯂꯩꯔꯒ ꯆꯠꯂꯅꯤ ꯑꯗꯨꯗ ꯀꯩꯅꯣ ꯇꯧꯔꯃꯤ ꯅꯣꯡꯁꯦ ꯑꯃꯨꯛ ꯆꯨꯊꯔꯛꯄ ꯍꯧꯖꯤꯛꯁꯦ ꯑꯗꯨꯒ ꯀꯩꯅꯣ ꯈꯤꯇꯪ ꯄꯥꯊꯔꯛꯑꯒ ꯉꯥꯏꯍꯥꯛ ꯉꯥꯏꯕ ꯑꯣꯏꯅ ꯁꯨꯝ ꯀꯩꯅꯣ ꯂꯩꯔꯝꯃꯤꯖꯥꯅ ꯉꯥꯏꯔꯝꯃꯤꯕ
ꯇꯧꯕ ꯆꯠꯄ ꯍꯥꯏꯁꯤ ꯅꯪ ꯍꯥꯟꯅ ꯑꯗꯨꯝ ꯀꯣꯂꯦꯖ ꯆꯠꯄꯗꯨꯔꯣ
ꯍꯣꯏ ꯑꯩꯈꯣꯏꯒꯤ ꯄꯔꯤꯈꯥꯗꯤ ꯀꯨꯏꯗ꯭ꯔꯦ ꯄꯔꯤꯈꯥꯗꯤ ꯀꯨꯏꯗ꯭ꯔꯦ ꯑꯗꯨꯗ ꯑꯣꯖꯥꯅ ꯉꯁꯤꯁꯦ ꯑꯩꯈꯣꯏꯒꯤ ꯑꯦꯗꯃꯤꯠ ꯀꯥꯔꯗ ꯂꯧꯕ ꯆꯠꯀꯦ ꯇꯧꯕꯅꯤꯗ ꯑꯗꯨꯒ ꯑꯩ ꯑꯦꯛꯖꯥꯝꯒꯤ ꯈꯔ ꯀꯩ ꯀꯩꯅꯣ ꯈꯔ ꯁꯨꯝ ꯍꯥꯡꯇꯣꯛ ꯍꯥꯡꯖꯤꯟ ꯇꯧꯒꯦꯅ ꯑꯗꯨꯒꯤ ꯃꯤꯗꯤ ꯂꯥꯛꯇꯧ ꯅꯠꯇꯦꯗ ꯀ꯭ꯂꯥꯁ ꯐꯖꯅ ꯇꯧꯗꯧ ꯅꯠꯇꯦꯕ ꯑꯣꯖꯥ ꯈꯔ ꯎꯅꯧꯒꯦ ꯇꯧꯕ
ꯍꯣꯏ ꯑꯗꯨ ꯇꯥꯡ ꯀꯨꯟꯃꯉꯥꯗꯒꯤ ꯍꯧꯅꯤ ꯍꯥꯏꯔꯗ꯭ꯔꯥꯝꯅ
ꯇꯥꯡ ꯀꯨꯟꯃꯉꯥꯗ ꯍꯣꯏ ꯀꯨꯟꯃꯉꯥꯗꯒꯤꯩ ꯍꯧꯔꯅꯤ ꯃꯔꯛꯇ ꯑꯩꯈꯣꯏ ꯄꯩꯈꯥꯁꯦ ꯈꯔꯗꯤ ꯀꯨꯏꯔꯅꯤ ꯍꯥꯏꯕꯗꯤ ꯃꯔꯛꯇ ꯑꯣꯞꯁꯦ ꯅꯣꯡꯃ ꯅꯣꯡꯃ ꯂꯩꯕ ꯅꯤꯅꯤꯒꯨꯝꯕ ꯀꯥꯟꯕ ꯁꯨꯃꯥꯏꯅ ꯑꯃꯁꯝꯨ ꯂꯩꯔꯦ ꯁꯤꯅꯦ ꯊꯤꯑꯣꯣꯔꯤꯒꯤ ꯁꯔꯨꯛꯅꯦ ꯁꯤ ꯍꯦꯛ ꯂꯣꯏꯕꯒ ꯄ꯭ꯔꯥꯛꯇꯤꯀꯦꯜꯒꯤ ꯃꯇꯝ ꯑꯃꯨꯛ ꯂꯦꯞꯄꯛꯀꯅꯤ ꯇꯥꯡꯀꯛ ꯑꯅꯤ ꯊꯣꯛꯅ ꯍꯥꯏꯕ ꯇꯥꯔꯦ
ꯑꯣ ꯑꯩꯅ ꯍꯥꯏꯗꯤ ꯅꯣꯏꯒꯤꯁꯦ ꯑꯗꯨꯝ ꯑꯏꯕꯤ ꯑꯣꯏꯗꯣꯏꯔꯥ ꯑꯗꯨꯝ ꯀꯩꯅꯣ ꯑꯣꯏꯗꯣꯏꯔꯥ ꯍꯥꯏꯕꯗꯤ ꯅꯣꯏꯒꯤꯗꯤ ꯑꯌꯥꯝꯥꯟꯕꯅ ꯇꯧꯕꯁꯦ ꯄꯨꯡ ꯀꯩꯒꯨꯝꯕ ꯀꯩꯝ ꯇꯧꯕꯅꯤꯅꯀꯣ ꯃꯗꯨ ꯑꯗꯨꯏ ꯃꯔꯝꯗ ꯍꯪꯕ꯭ꯔꯥ ꯅꯠꯇ꯭ꯔꯒꯅ ꯑꯗꯨꯝ ꯑꯩꯈꯣꯏꯒꯤ ꯑꯗꯨꯃꯣꯏꯅ ꯊꯤꯟꯕ ꯈꯣꯠꯄ ꯇꯧꯕ꯭ꯔꯥ ꯀꯃꯥꯏꯅ ꯇꯧꯒꯦ ꯑꯗꯨꯗꯤ
ꯑꯣ ꯑꯩꯈꯣꯏꯁꯦ ꯑꯩꯒꯤ ꯑꯍꯥꯟꯕ ꯊꯤꯑꯣꯣꯔꯤꯒꯤ ꯁꯔꯨꯛ ꯍꯥꯏꯕꯗꯤ ꯏꯕꯒꯤ ꯁꯔꯨꯛꯦ ꯍꯥꯟꯅ ꯂꯣꯏ ꯇꯧꯗꯣꯏꯅꯦ ꯄꯩꯈꯥ ꯑꯦꯛꯖꯥꯝ ꯑꯩꯈꯣꯏ ꯄꯩꯈꯥꯁꯦ ꯏꯕꯒꯤ ꯁꯔꯨꯛꯁꯦ ꯍꯥꯟꯅ ꯏꯔꯅꯤ ꯍꯥꯏꯕꯗꯤ ꯄꯨꯡꯒꯤ ꯏꯁꯩꯒꯤ ꯆꯣꯂꯣꯝꯒꯤ ꯑꯗꯒꯤ ꯃꯥꯒꯤ ꯑꯩꯈꯣꯏ ꯁꯤꯒꯤ ꯃꯔꯤ ꯂꯩꯅꯕꯁꯤꯡ ꯍꯥꯏ ꯇꯥꯔꯦ ꯁꯤꯒꯤ ꯃꯇꯥꯡꯗ ꯑꯩꯈꯣꯏ ꯗꯦꯕ ꯀꯔꯝꯕ ꯑꯗꯨ ꯁꯤꯖꯤꯟꯅꯔꯤꯕꯁꯦ ꯑꯗꯒꯤ ꯑꯃꯨꯛ ꯅꯤꯡꯊꯧꯔꯣꯟꯒꯤ ꯃꯇꯝꯗꯒꯤ ꯊꯥꯏꯅꯒꯤ ꯑꯔꯤꯕ ꯃꯇꯝꯗꯒꯤ ꯍꯥꯏꯕꯗꯤ ꯄꯨꯡ ꯏꯁꯩ ꯌꯥꯎꯔꯛꯈꯤꯕ ꯑꯗꯩ ꯂꯨꯍꯣꯡꯕꯗ ꯑꯗꯒꯤ ꯃꯤ ꯂꯩꯇꯕꯒꯤ ꯊꯧꯔꯝ ꯀꯔꯃ ꯑꯩꯈꯣꯏ ꯁꯣꯔꯥꯠꯇ ꯄꯨꯡ ꯏꯁꯩ ꯌꯥꯎꯔꯛꯈꯤꯕꯁꯦ ꯅꯤꯡꯊꯧ ꯀꯅꯥꯒꯤ ꯍꯥꯛꯇꯛꯇꯒꯤ ꯆꯪꯉꯛꯈꯤ ꯃꯇꯧ ꯀꯔꯝꯅ ꯑꯗꯒꯤ ꯄꯨꯡꯁꯤꯅ ꯀꯔꯤꯒꯤ ꯃꯁꯛꯅꯣ ꯑꯗꯒꯤ ꯑꯩꯈꯣꯏꯅ ꯁꯤꯖꯤꯟꯅꯔꯤꯕ ꯈꯨꯠꯁꯨ ꯈꯨꯠꯂꯥꯏ ꯖꯟꯇ꯭ꯔꯁꯦ ꯁꯤꯅ ꯀꯔꯤꯅꯣ ꯀꯥꯏ ꯀꯥꯏꯗꯒꯤ ꯂꯥꯛꯄꯅꯣ ꯀꯃꯥꯏꯅ ꯇꯧꯕꯅꯣ ꯃꯥꯒꯤ ꯊꯤꯑꯣꯣꯔꯤ ꯍꯥꯏꯇꯥꯔꯦ ꯁꯦꯝꯒꯠ ꯁꯥꯒꯠꯂꯛꯄꯗꯣ ꯑꯗꯨꯒꯤ ꯃꯇꯥꯡꯗ ꯍꯪꯕ ꯑꯗꯒꯤ ꯑꯗꯨꯝꯕ ꯂꯩꯔꯦ ꯑꯗꯨꯒ ꯑꯃꯨꯛ ꯑꯇꯩꯅ ꯑꯃꯨꯛ ꯄ꯭ꯔꯥꯛꯇꯤꯀꯦꯜꯗ ꯅꯪ ꯑꯃꯨꯛ ꯑꯩꯈꯣꯏꯒꯤ ꯏꯁꯩ ꯁꯛꯄ ꯏꯁꯩꯁꯨ ꯁꯛꯑꯅꯤ ꯄꯨꯡꯁꯨ ꯌꯩꯔꯅꯤ ꯆꯣꯂꯣꯝꯁꯨ ꯇꯧꯔꯅꯤ ꯑꯗꯨꯗꯅ ꯑꯣꯏꯅ ꯑꯩꯈꯣꯏꯒꯤ ꯀꯩꯅꯣ ꯍꯥꯏꯇꯥꯥꯔꯦ ꯍꯛꯆꯥꯡ ꯑꯣꯏꯅ ꯑꯩꯈꯣꯏ ꯄ꯭ꯔꯥꯛꯇꯤꯀꯦꯜ ꯇꯧꯔ ꯎꯠꯇꯣꯏꯕ ꯑꯗꯨꯒ ꯑꯃ ꯊꯤꯑꯣꯣꯔꯤꯒꯤ ꯁꯔꯨꯛꯁꯤꯅ ꯑꯏꯕꯤ ꯃꯣꯏꯅ ꯀꯣꯏꯁꯟ ꯍꯪꯉꯛꯄꯗ ꯑꯩꯈꯣꯏꯅ ꯏꯔ ꯏꯔ ꯊꯝꯃꯝꯗꯣꯏꯕ ꯑꯗꯨꯅꯤꯗ
ꯑꯣ ꯌꯥꯝ ꯅꯨꯡꯉꯥꯏꯗꯧ ꯃꯥꯜꯂꯦ ꯍꯥꯏꯗꯤ ꯅꯣꯏꯁꯦꯦ ꯑꯗꯨꯝ ꯑꯅꯧꯕ ꯃꯈꯜ ꯑꯃꯗꯤ ꯑꯣꯏꯗꯣꯏꯅꯦꯕꯀꯣ ꯍꯥꯏꯕꯗꯤ ꯑꯗꯨꯝ ꯀꯩꯅꯣ ꯑꯣꯏꯕꯅꯤ ꯑꯗꯨ ꯑꯩꯅ ꯍꯪꯉ ꯉꯤꯁꯦ ꯑꯗꯨꯝ ꯋꯥꯍꯪꯁꯦ ꯅꯣꯏ ꯀꯩꯅꯣꯒꯨꯝꯕ ꯀꯌꯥꯝ ꯃꯔꯛꯁꯦ ꯀꯌꯥꯃꯨꯛꯀꯤ ꯍꯪꯒꯦ ꯑꯗꯨꯒ ꯃꯣꯏꯒꯤ ꯇꯣꯉꯥꯟꯅ ꯑꯩꯈꯣꯏ ꯁꯤꯗꯒꯤ ꯄꯥꯒꯗꯕꯅꯤ ꯍꯥꯏꯗꯤ ꯃꯥꯒꯤ ꯂꯥꯏꯔꯤꯛ ꯑꯃ ꯇꯝꯃꯤꯕꯅꯤꯅ ꯇꯥꯛꯄ ꯂꯥꯏꯔꯤꯛ ꯑꯃ ꯂꯩꯔꯝꯒꯅꯤ ꯑꯗꯒꯤꯗꯤ ꯃꯥꯒꯤ ꯇꯣꯉꯥꯟꯅ ꯍꯧꯖꯤꯛꯀꯤ ꯇꯣꯉꯥꯟꯅ ꯁꯤꯗꯒꯤ ꯈꯤꯇꯪ ꯄꯥꯗꯣꯏꯅꯤ ꯍꯥꯏꯕ ꯂꯥꯏꯔꯤꯛ ꯀꯨꯝꯕ ꯂꯩꯕ꯭ꯔꯥ ꯅꯠꯇ꯭ꯔꯒꯅ ꯑꯩꯈꯣꯏꯗꯤ ꯍꯧꯖꯤꯛꯇꯤ ꯍꯥꯏꯗꯤ ꯀ꯭ꯂꯥꯛꯀꯩꯅꯣꯗ ꯇꯝꯃꯛꯑꯕꯅꯤꯅ ꯑꯗꯨꯝ ꯑꯇꯣꯞꯄ ꯃꯌꯥꯝꯗꯒꯤ ꯑꯩꯈꯣꯏꯅ ꯊꯤꯖꯔꯒ ꯑꯗꯨꯝ ꯄꯥꯖꯕ꯭ꯔꯥ ꯅꯠꯇ꯭ꯔꯒꯅ ꯑꯀꯛꯅꯕ ꯂꯥꯏꯔꯤꯛ ꯀꯨꯝꯕ ꯂꯩꯕ꯭ꯔꯥ ꯑꯗꯨꯗꯤ ꯀꯃꯥꯏꯅ ꯇꯧꯏꯤ
ꯂꯥꯏꯔꯤꯛꯁꯦ ꯂꯩꯌꯦ ꯍꯥꯏꯕꯗꯤ ꯑꯩꯈꯣꯏ ꯁꯤꯒꯤ ꯃꯔꯤ ꯂꯩꯅꯕ ꯂꯥꯏꯔꯤꯛꯁꯤꯡ ꯑꯣꯖꯥꯁꯤꯡꯅ ꯐꯣꯡꯉꯒ ꯊꯝꯕꯤꯔꯝꯕ ꯂꯥꯏꯔꯤꯛ ꯑꯗꯨꯝ ꯃꯌꯥꯝ ꯂꯩ ꯍꯥꯏꯕꯗꯤ ꯑꯩꯈꯣꯏꯒꯤ ꯖꯦꯅꯔꯦꯜ ꯂꯥꯏꯟꯗ ꯇꯝꯃꯤꯕ ꯑꯗꯨꯃꯥꯏꯅ ꯁꯣꯝꯒꯤ ꯑꯩꯈꯣꯏ ꯁꯤꯒꯤꯁꯨ ꯂꯥꯏꯔꯤꯛ ꯂꯩ ꯍꯧꯖꯤꯛ ꯃꯥꯏ ꯃꯊꯪ ꯃꯊꯪ ꯇꯥꯡꯀꯛ ꯇꯪꯀꯛ ꯑꯗꯨꯒꯤ ꯃꯇꯨꯡ ꯃꯇꯨꯡꯏꯟꯅ ꯑꯗꯨꯒ ꯀꯩꯅꯣ ꯇꯧꯋꯦ ꯑꯩꯈꯣꯏꯒꯤ ꯊꯝꯃꯝꯃꯤꯕ ꯂꯥꯏꯔꯤꯛꯁꯦ ꯕꯨꯛ ꯁ꯭ꯇꯣꯔꯒꯨꯝꯕ ꯑꯗꯩ ꯀꯩꯅꯣꯗꯁꯨ ꯐꯪꯉꯦ ꯔꯥꯦꯁ ꯕꯨꯛ ꯁꯇꯣꯔ ꯏꯁꯇꯣꯔ ꯀ ꯀꯥꯡꯖꯩ ꯃꯡꯗ ꯃꯌꯥꯝ ꯂꯩꯕꯅꯦ ꯑꯗꯨꯒꯤ ꯑꯗꯨꯝ ꯑꯗꯨꯁꯨ ꯂꯣꯏꯅꯃꯛ ꯐꯪꯉꯤ ꯑꯗꯨꯒ ꯑꯣꯖꯥꯁꯤꯡꯒꯤ ꯃꯌꯨꯝ ꯃꯌꯨꯝꯗꯁꯨ ꯂꯣꯏꯅꯃꯛ ꯐꯪꯉꯦ ꯑꯗꯨꯒ ꯑꯩꯈꯣꯏꯒꯤ ꯑꯩꯈꯣꯏꯒꯤ ꯀ꯭ꯂꯥꯁꯀꯤ ꯌꯨꯅꯤꯠ ꯑꯩꯈꯣꯏ ꯂꯥꯏꯕ꯭ꯔꯦꯔꯤꯒꯤꯅꯥꯀꯅ ꯁꯣꯝꯗꯁꯨ ꯑꯗꯨꯝ ꯂꯥꯏꯔꯤꯛ ꯌꯣꯟꯐꯝ ꯈꯣꯠꯐꯝ ꯂꯣꯏꯅꯃꯛ ꯂꯩꯌꯦꯕ ꯑꯗꯨꯗꯣ ꯀꯩꯅꯣ ꯇꯧꯔꯅꯤ ꯑꯗꯨꯒ ꯑꯩꯈꯣꯏꯒꯤ ꯃꯔꯤ ꯂꯩꯅꯕꯁꯤꯡ ꯍꯥꯏꯇꯥꯔꯦ ꯊꯧꯗꯣꯛ ꯋꯥꯊꯣꯛꯀ ꯃꯔꯤ ꯂꯩꯅꯕ ꯑꯗꯒꯤ ꯖꯒꯣꯏꯒꯤ ꯏꯁꯩꯒꯤ ꯄꯨꯡꯒꯤ ꯂꯣꯏꯅꯃꯛꯀꯤ ꯃꯥꯒꯤ ꯃꯥꯒꯤ ꯂꯥꯏꯔꯤꯛ ꯐꯣꯡꯕ ꯑꯣꯖꯥꯁꯤꯡꯅ ꯊꯝꯕꯤꯔꯝꯕ ꯃꯌꯥꯝ ꯂꯩꯌꯦ ꯑꯗꯨꯗꯒꯤ ꯑꯗꯨꯗꯒꯤ ꯃꯣꯏꯅ ꯁꯦꯂꯦꯕꯁꯁꯦ ꯇꯝꯒꯗꯕ ꯁꯦꯂꯦꯕꯁꯁꯦ ꯇꯣꯉꯥꯟꯅ ꯈꯥꯏꯗꯣꯛꯑꯀꯥꯟꯗ ꯑꯗꯨꯗ ꯅꯩꯅꯕ ꯍꯥꯏꯇꯥꯔꯦ
ꯑꯣ ꯌꯥꯝ ꯅꯨꯡꯉꯥꯏꯗꯧ ꯃꯥꯜꯂꯦ ꯍꯥꯏꯕꯗꯤ ꯑꯗꯨꯝ ꯑꯅꯧꯕꯁꯨ ꯑꯣꯏꯔꯝꯗꯧ ꯃꯥꯜꯂꯦꯕꯀꯣ ꯀꯌꯥꯝ ꯀꯨꯏꯔꯦ ꯅꯣꯏ ꯑꯗꯨꯃꯥꯏꯅ ꯍꯥꯄꯛꯄꯁꯦ ꯍꯥꯏꯕꯗꯤ ꯑꯩꯈꯣꯏꯅ ꯑꯩꯈꯣꯏꯅ ꯇꯝꯕ ꯃꯇꯝ ꯑꯩꯈꯣꯏꯅ ꯒ꯭ꯔꯦꯖꯨꯑꯦꯁꯟꯒ ꯂꯣꯏꯁꯤꯜꯂꯛꯄ ꯃꯇꯝꯗꯗꯤ ꯑꯗꯨꯒꯨꯝꯕꯁꯦ ꯍꯧꯖꯤꯛꯀꯥꯟ ꯍꯥꯏꯗꯤ ꯌꯥꯝ ꯀꯥ ꯍꯦꯟꯅ ꯇꯥꯏꯔꯛꯄꯗꯤ ꯑꯣꯏꯗꯦꯕꯀꯣ ꯍꯧꯖꯤꯛ ꯍꯧꯖꯤꯛꯀꯥꯟꯗꯤ ꯌꯥꯝ ꯂꯩꯅꯀꯣ ꯎꯃꯪ ꯂꯥꯏ ꯍꯔꯥꯎꯕ ꯑꯗꯨꯒꯤ ꯇꯣꯉꯥꯟꯗ ꯑꯩ ꯂꯥꯏ ꯍꯔꯥꯎꯕꯒꯤꯗꯕꯁꯨ ꯑꯗꯒꯤ ꯑ ꯂꯩꯅꯀꯣ ꯁꯪꯀꯤꯔꯇꯟ ꯇꯣꯉꯥꯟ ꯇꯣꯉꯥꯟꯕ ꯃꯌꯥꯝ ꯂꯩꯅ ꯑꯗꯨ ꯀꯔꯝ ꯀꯔꯝꯕ ꯃꯈꯜ ꯑꯅꯧꯕ ꯍꯥꯞꯄꯛꯄ ꯑꯗꯨꯣ ꯀꯌꯥꯝ ꯀꯨꯏꯔꯦ ꯅꯣꯏ ꯁꯨꯃꯥꯏꯅ ꯍꯥꯄꯛꯄꯁꯤꯗꯤ
ꯑꯩꯅ ꯁꯨꯝ ꯈꯟꯕꯗꯅꯦ ꯁꯤꯁꯦ ꯑꯩꯈꯣꯏꯒꯤ ꯑꯁꯨꯃꯥꯏꯅ ꯂꯩꯔ ꯄꯤꯁꯦ ꯑ ꯆꯍꯤ ꯃꯉꯥ ꯇꯔꯨꯛꯀꯨꯝꯕ ꯁꯨꯔꯝꯃꯗ꯭ꯔ ꯑꯩ ꯆꯞ ꯆꯥꯕꯤ ꯈꯪꯗ꯭ꯔꯦ ꯍꯥꯏꯕꯗꯤ ꯑꯗꯨꯒ ꯑꯩꯈꯣꯏꯒꯤ ꯍꯣꯏ ꯌꯨꯅꯤꯚꯔꯁꯤꯇꯤꯗꯁꯨ ꯍꯥꯡꯉꯦ ꯑꯩꯈꯣꯏꯒꯤ ꯁꯨꯃꯥꯏꯅ ꯂꯩꯔꯤꯁꯦ ꯎꯃꯪ ꯂꯥꯏ ꯍꯔꯥꯎꯕ ꯗꯤꯄꯥꯔꯠꯃꯦꯟ ꯁꯪꯀ꯭ꯔꯤꯇꯟ ꯗꯤꯄꯥꯔꯠꯃꯦꯟ ꯑꯗꯒꯤ ꯖꯒꯣꯏ ꯔꯥꯁ ꯗꯤꯄꯥꯔꯠꯃꯦꯟ ꯑꯗꯒꯤ ꯁꯣꯂꯣ ꯑꯩꯈꯣꯏꯒꯤ ꯀꯩꯅꯣ ꯈꯨꯅꯨꯡ ꯏꯁꯩꯒꯤ ꯗꯤꯄꯥꯔꯠꯃꯦꯟ ꯑꯗꯒꯤ ꯂꯥꯏ ꯍꯔꯥꯎꯕ ꯗꯤꯄꯥꯔꯠꯃꯦꯟ ꯀ ꯃꯌꯥꯝ ꯈꯥꯏ ꯃꯅꯤꯄꯨꯔꯗ ꯑꯩꯈꯣꯏꯒꯤ ꯀꯩꯅꯣ ꯍꯥꯏ ꯇꯥꯔꯦꯀꯣ ꯃꯅꯤꯄꯨꯔꯗ ꯂꯩꯕ ꯀꯥꯡꯂꯨꯞ ꯃꯌꯥꯝꯁꯤꯒꯤ ꯖꯥꯇꯤ ꯃꯌꯥꯝꯁꯤꯒꯤ ꯑꯩꯈꯣꯏꯒꯤ ꯀꯜꯆꯔꯁꯦ ꯁꯤꯒꯤ ꯃꯇꯥꯡꯗ ꯗꯤꯄꯥꯔꯠꯃꯦꯟ ꯈꯨꯗꯤꯡꯃꯛ ꯍꯥꯡꯉꯦꯕ ꯑꯣ ꯁꯤꯒꯤ ꯑꯩꯈꯣꯏ ꯍꯥꯡꯉꯤꯕꯁꯤꯗ ꯃꯅꯤꯄꯨꯔꯤ ꯗꯤꯄꯥꯔꯠꯃꯦꯟ ꯏꯪꯂꯤꯁ ꯗꯤꯄꯥꯔꯠꯃꯦꯟ ꯑꯗꯨꯝ ꯂꯣꯏꯅꯃꯛ ꯄꯨꯜꯂꯦ ꯃꯥ ꯃꯥꯒꯤ ꯑꯄꯥꯝꯕ ꯑꯗꯨꯗꯤ ꯃꯥ ꯃꯥꯒꯤ ꯂꯥꯏ ꯆꯠꯅꯤꯡꯕ ꯂꯥꯏꯟꯗꯨꯒꯤ ꯃꯇꯨꯡ ꯏ ꯃꯇꯨꯡꯏꯟꯅ ꯇꯝꯃꯅꯤ ꯃꯤꯡ ꯆꯠꯂꯅꯤ ꯑꯗꯨꯅ ꯑꯃꯔꯣꯝꯗꯗꯤ ꯅꯨꯡꯉꯥꯏ ꯑꯗꯨꯅꯤ ꯂꯣꯏꯅꯃꯛ ꯑꯗꯨꯝ ꯌꯥꯎꯔꯦ
ꯍꯣꯏ ꯑꯗꯨꯝ ꯍꯥꯟꯅꯗꯤ ꯑꯩꯈꯣꯏꯅ ꯑꯩꯈꯣꯏꯅ ꯒ꯭ꯔꯦꯖꯨꯋꯦꯁꯟ ꯂꯣꯏꯔꯛꯄ ꯃꯇꯝꯒ ꯍꯥꯏꯕꯁꯦ ꯑꯗꯨꯝ ꯑꯩꯈꯣꯏꯁꯦ ꯇꯨ ꯊꯥꯎꯖꯟ ꯀꯩꯅꯣꯗ ꯂꯤꯁꯤꯡ ꯑꯅꯤꯒ ꯇꯥ ꯀꯩꯅ ꯀꯩꯅꯣꯗ ꯂꯣꯏꯗꯣꯏꯅꯦꯕꯀꯣ ꯑꯩꯈꯣꯏꯒꯤꯈꯅ ꯂꯣꯏꯔꯛꯄꯁꯦ ꯂꯤꯁꯤꯡ ꯑꯅꯤꯒ ꯇꯔꯥꯇꯔꯨꯛ ꯑꯗꯨꯋꯥꯏꯗ ꯂꯣꯏꯔꯅꯤ ꯑꯗꯒꯤ
ꯎꯝ
ꯦ ꯍꯣꯏ ꯑꯗꯨꯝ ꯑꯩꯈꯣꯏ ꯂꯣꯏꯕ ꯃꯇꯝꯗꯗꯤ ꯇꯥꯗꯕꯗꯣ ꯑꯩꯈꯣꯏ ꯂꯤꯁꯤꯡ ꯑꯅꯤ ꯀꯨꯟ ꯁ꯭ꯋꯥꯏꯗꯒ ꯑꯃꯝ ꯂꯣꯏꯗꯣꯏꯅꯦꯕ ꯑꯩꯈꯣꯏꯅ ꯂꯣꯏꯔꯛꯄ ꯃꯇꯝꯗꯣ ꯑꯗꯨꯀꯥꯟꯗꯗꯤ ꯀꯩ ꯑꯩꯈꯣꯏꯅ ꯑꯗꯨꯃꯥꯏꯅ ꯇꯧꯕꯁꯦ ꯑꯩꯅ ꯑꯩꯈꯣꯏꯗ ꯑꯣꯏꯅ ꯇꯥꯕ ꯀꯥꯟꯗ ꯂꯩꯕ ꯖꯠꯂꯥꯅ ꯁꯨꯃꯥꯏꯅ ꯈꯟꯕꯗꯣ ꯑꯩꯈꯣꯏ ꯏꯃꯥꯟꯅꯕ ꯑꯃꯁꯨ ꯁꯨꯝ ꯃꯥꯒꯤ ꯁꯨꯝ ꯃ꯭ꯌꯨꯖꯤꯛ ꯀꯩꯀꯩ ꯚꯤꯗꯤꯑꯣ ꯀꯩꯀꯩ ꯅꯝꯕ ꯈꯣꯠꯄ ꯑꯗꯗꯒꯤ ꯑꯦꯜꯕꯝ ꯀꯩꯀꯩ ꯅꯝꯕ ꯈꯣꯠꯄ ꯇꯧꯕꯁꯨ ꯂꯩꯕꯗ ꯃꯥꯁꯨ ꯎꯃꯪ ꯂꯥꯏ ꯍꯔꯥꯎꯕꯗ ꯑꯗꯨꯃꯥꯏꯅ ꯇꯧꯋ ꯈꯣꯠꯂꯤꯒ ꯍꯥꯏꯕꯗꯨꯣ ꯑꯩꯈꯣꯏꯁꯨ ꯇꯥꯕ ꯀꯥꯟꯗ ꯂꯩꯕ ꯖꯥꯠꯂꯥꯒ ꯍꯣꯏ ꯃꯥꯅ ꯍꯥꯏꯔꯕꯅꯤꯅ ꯂꯩꯔꯝꯗꯗꯤ ꯃ ꯑꯗꯨ ꯍꯣꯏꯅ ꯇꯥꯕ ꯀꯥꯟꯗ ꯑꯅꯧꯕ ꯑꯩꯅ ꯊꯣꯛꯄ ꯗꯣ ꯑꯗꯨꯃꯥꯏꯅ ꯇꯧꯕꯒꯤ ꯁꯨꯝ ꯅꯪꯁꯨ ꯑꯗꯨꯃꯥꯏꯅ ꯑꯗꯨ ꯇꯝꯃꯕꯅꯤꯅ ꯃꯣꯏꯗ ꯁꯨꯝ ꯍꯪꯅꯔꯨꯕꯗꯣ ꯍꯧꯖꯤꯛꯇꯤ ꯑꯃꯨꯛ ꯂꯥꯞꯅꯈ꯭ꯔꯕꯅꯤꯅ ꯄꯥꯎ ꯀꯩ ꯑꯗꯨ ꯐꯥꯎꯅꯗ꯭ꯔꯕꯅꯤꯅ ꯅꯣꯏꯗ ꯑꯃꯨꯛ ꯁꯨꯝ ꯍꯪꯕꯗꯣ ꯅꯣꯏꯁꯨ ꯍꯧꯖꯤꯛ ꯍꯧꯖꯤꯛ ꯇꯧꯔꯤꯕꯅꯤꯅ ꯑꯗꯨꯃꯥꯏꯅ ꯍꯪꯉꯛꯏꯅꯤ
ꯃꯥꯅꯦ ꯑꯗꯒꯤ ꯀꯩꯅꯣꯁꯨ ꯑꯩꯈꯣꯏꯒꯤ ꯀꯩꯅꯣ ꯇꯧꯋꯦ ꯒ꯭ꯔꯦꯖꯨꯑꯦꯁꯟ ꯑꯩꯈꯣꯏ ꯍꯣꯏ ꯕꯤ ꯑꯦꯕꯨꯛꯇꯤ ꯑꯩꯈꯣꯏ ꯖꯦꯅꯦꯔꯦꯜ ꯂꯥꯏꯟꯁꯦ ꯌꯥꯎꯔꯒ ꯄꯨꯜꯂꯞ ꯆꯠꯃꯤꯟꯅꯗꯣꯏꯅꯦꯕ ꯑꯗꯨꯒ ꯍꯦꯛ ꯑꯦꯝ ꯑꯦ ꯌꯧꯔꯛꯄꯗꯒꯤꯗꯤ ꯑꯩꯈꯣꯏꯒꯤ ꯑꯩꯅ ꯆꯠꯂꯤꯕ ꯗꯤꯄꯥꯔꯠꯃꯦꯟ ꯗꯤꯄꯥꯔꯠꯃꯦꯟ ꯑꯩꯒꯤ ꯁꯪꯒꯤ꯭ꯔꯤꯇꯟ ꯗꯤꯄꯥꯔꯠꯃꯦꯟ ꯍꯥꯏꯅ ꯁꯪꯒꯤꯔꯤꯇꯟꯒꯤ ꯁꯤꯒꯤ ꯃꯇꯥꯡꯗ ꯑꯗꯨꯝ ꯑꯣꯏꯈ꯭ꯔꯅꯤ ꯖꯦꯅꯔꯦꯜ ꯂꯥꯏꯟꯗꯨꯅ ꯑꯩꯈꯣꯏ ꯒ꯭ꯔꯦꯖꯨꯑꯦꯁꯟꯐꯥꯎ ꯌꯥꯎꯍꯟꯕ ꯑꯗꯨꯗꯒꯤꯗꯤ ꯑꯃꯨꯛ ꯑꯩꯈꯣꯏꯒꯤ ꯁꯤꯟꯐꯝꯁꯤꯒ ꯃꯔꯤ ꯂꯩꯅꯕ ꯑꯩꯅ ꯆꯪꯉꯤꯕ ꯗꯤꯄꯥꯔꯠꯃꯦꯟꯗꯣ ꯑꯗꯨꯒꯤ ꯃꯇꯨꯡ ꯏ ꯃꯇꯨꯡꯏꯟꯅ ꯑꯗꯨꯝ ꯑꯗꯨꯗ ꯑꯗꯨꯝ ꯄꯤ ꯑꯩꯆ ꯗꯤ ꯀꯩꯅꯣ ꯇꯧꯍꯟꯈꯤꯕ ꯍꯥꯏꯇꯥꯥꯔꯦ ꯄꯤ ꯖꯤ ꯇꯧꯍꯟꯕꯒꯨꯝꯕ ꯍꯥꯏ ꯇꯔꯦꯀꯣ ꯑꯗꯨꯃꯥꯏꯅ
ꯑꯣ ꯐꯔꯦ ꯐꯔꯦ ꯍꯥꯏꯕꯗꯤ ꯑꯗꯨꯝ ꯁꯨꯝ ꯍꯥꯏꯗꯤ ꯍꯧꯖꯤꯛꯀꯥꯟꯗꯤ ꯌꯥꯝꯁꯨ ꯂꯩꯔꯦꯅ ꯂꯣꯜꯂꯤꯗꯁꯨ ꯃꯈꯟ ꯃꯈꯜ ꯑꯇꯣꯞꯄ ꯂꯝꯒꯤ ꯃ ꯂꯣꯜꯂꯤ ꯃꯌꯥꯝꯁꯨ ꯇꯝꯅꯕ ꯈꯣꯠꯄ ꯑꯗꯨꯃꯥꯏꯅ ꯂꯩꯔꯦꯅ ꯈꯪꯉꯦꯗ ꯑꯩꯈꯣꯏ ꯃꯇꯝꯗ ꯑꯗꯨꯝ ꯍꯪ ꯍꯧꯖꯤꯛꯇꯤ ꯑꯉꯥꯡꯈꯩꯁꯨ ꯌꯥꯝ ꯍꯩꯔꯦ ꯂꯣꯜꯂꯤꯗ ꯑꯣꯏꯔꯣ ꯑꯃꯗ ꯑꯣꯏꯔꯣ ꯃꯥꯏ ꯃꯥꯏ ꯇꯝꯅꯤꯡꯕꯗ ꯑꯗꯨꯝ ꯀꯩꯅꯣ ꯑꯗꯨꯝ ꯐꯪꯉꯤꯗꯅꯀꯣ ꯁꯨꯃꯥꯏꯅ ꯇꯧꯋꯤ
ꯍꯧꯖꯤꯛ ꯍꯧꯖꯤꯛ ꯅꯣꯏ ꯀꯩꯅꯣ ꯇꯧꯕ꯭ꯔꯣ ꯅꯣꯡ ꯆꯨꯕ꯭ꯔꯥ ꯅꯔꯣꯝꯗꯗꯤ ꯆꯨꯗꯕ꯭ꯔꯥ
ꯅꯣꯡꯁꯦ ꯆꯨꯏꯌꯦ ꯆꯨꯏ ꯍꯥꯏꯁꯦ ꯍꯧꯖꯤꯛꯇꯪ ꯑꯗꯤ ꯑꯗꯨꯝ ꯈꯠꯂꯤ ꯈꯠꯂꯤ ꯈꯔ ꯆꯨꯔꯝꯃꯦ ꯑꯗꯨꯗꯨꯒ ꯍꯧꯖꯤꯛꯇꯝ ꯍꯥꯡꯕꯨꯗꯤ ꯍꯥꯡꯈ꯭ꯔꯦ ꯍꯥꯡꯈ꯭ꯔꯦ ꯍꯥꯏꯇꯥꯥꯔꯁꯨ ꯑꯣꯝꯃꯒ ꯆꯥꯛꯄꯒꯤ ꯇꯥꯏꯞ ꯇꯧꯔꯒ ꯑꯗꯨꯝ ꯁꯥ ꯁꯥꯒꯠꯂꯒ ꯂꯧ ꯂꯩꯗꯅ ꯑꯃꯨꯛ ꯇꯥꯛꯀꯗꯧ ꯃꯥꯜꯂꯦ
ꯃꯥꯥꯟꯅꯦ ꯍꯧꯖꯤꯛꯄꯨꯗꯤ ꯅꯣꯡ ꯆꯨꯕ ꯁꯤꯖꯟꯗꯤ ꯌꯧꯔꯛꯦ ꯑꯩꯈꯣꯏ ꯂꯧꯔꯣꯛ ꯄꯟꯊꯥ ꯍꯥꯏꯒꯗ꯭ꯔꯥ ꯀꯩꯅꯣꯁꯦ ꯑꯩꯈꯣꯏꯒꯤ ꯖꯨꯟ ꯖꯨꯂꯥꯏ ꯁꯤꯒꯤ ꯊꯥꯁꯦ ꯍꯧꯖꯤꯛ ꯅꯣꯡ ꯆꯨꯕ ꯁꯤꯖꯟꯅꯦꯕ ꯑꯗꯨꯗ ꯈꯤꯇꯪꯕꯨ ꯑꯩꯗꯤ ꯆꯣꯟꯊꯕ꯭ꯔꯅ ꯈꯂꯦ ꯅꯣꯡ ꯆꯨꯔꯛꯄꯁꯦ ꯍꯥꯏꯕꯗꯤ ꯍꯧꯖꯤꯛꯁꯦ ꯑꯗꯨꯝ ꯂꯧ ꯈꯣꯏꯔꯒ ꯈꯣꯠꯂꯒ ꯑꯩꯈꯣꯏꯒꯤ ꯐꯧ ꯍꯨꯟꯕ ꯈꯣꯠꯄ ꯑꯗꯒꯤ ꯈꯤꯇꯪ ꯀꯩꯅꯣ ꯇꯧꯕ ꯑꯅꯤꯔꯛ ꯆꯥꯕ ꯀꯥꯡꯕꯨꯒꯤꯗꯤ ꯑꯗꯨꯝ ꯍꯧꯔꯝꯃꯅꯤꯀꯣ ꯏꯊꯩ ꯂꯧꯈꯣꯡ ꯐꯖꯅ ꯂꯩꯕ ꯃꯐꯝꯗꯤ ꯑꯗꯣ ꯑꯩꯈꯣꯏ ꯁ꯭ꯋꯥꯏꯗꯗꯤ ꯂꯧꯕꯨꯛꯇꯤ ꯈꯣꯏꯗꯣꯛꯑꯒ ꯏꯁꯤꯡꯗꯣ ꯐꯖꯅ ꯂꯩꯇ꯭ꯔꯤꯕꯅꯤꯅ ꯅꯣꯡꯒꯤ ꯃꯄꯨꯡ ꯐꯥꯅ ꯇꯥꯗ꯭ꯔꯤꯕꯅꯤꯅꯅꯦ ꯁꯨꯝ ꯐꯧ ꯍꯨꯟꯕ ꯈꯣꯠꯄ ꯑꯗꯨꯝꯕ ꯃ ꯊꯥ ꯑꯗꯨꯝꯕꯗꯤ ꯑꯝꯇ ꯇꯧꯗ꯭ꯔꯤ ꯈꯣꯏꯗꯤ ꯈꯣꯏꯅꯔꯦ
ꯍꯣꯏ ꯌꯥꯏ ꯑꯩꯈꯣꯏꯔꯣꯝꯗꯗꯤ ꯑꯥ ꯑꯩꯈꯣꯏꯔꯣꯝꯗꯗꯤ ꯑꯌꯥꯝꯕ ꯍꯧꯔꯦ ꯑꯗꯣ ꯍꯟꯗꯛꯁꯦ ꯊꯥꯦ ꯀꯣ ꯏ ꯉꯥꯁꯦ ꯑꯅꯤꯔꯛ ꯄꯥꯟꯁꯤꯟꯕ ꯑꯁꯦꯡꯕꯩꯗꯤ ꯏꯉꯥ ꯂꯣꯏꯔꯛꯄ ꯏꯉꯥ ꯏꯉꯦꯟ ꯍꯥꯏꯅꯔꯤꯅꯦꯕ ꯏꯉꯥ ꯏꯉꯦꯟꯒꯤ ꯅꯣꯡꯅ ꯏꯉꯥꯁꯨ ꯉꯟꯅꯕ ꯑꯃ ꯂꯣꯏꯈ꯭ꯔꯦ ꯑꯗ ꯍꯧꯖꯤꯛꯛꯇꯁꯨ ꯏꯉꯥ ꯑꯅꯧꯕꯅꯤꯅ ꯍꯣꯏ ꯑꯗꯨꯝ ꯃꯣꯏꯒꯤ ꯑꯩꯈꯣꯏꯒꯤ ꯆꯨꯝꯅꯒꯤ ꯑꯩꯈꯣꯏ ꯏꯪꯂꯤꯁꯀꯤꯗ ꯁꯨꯝ ꯍꯥꯏꯔꯒꯗꯤ ꯊꯦꯡꯊꯔꯕꯅꯦꯕꯀꯣ ꯑꯡ ꯑꯩꯈꯣꯏꯅ ꯂꯣꯛꯄ ꯈꯣꯠꯄ ꯇꯧꯗꯣꯏꯁꯤ ꯅꯕꯦꯝꯕꯔ ꯑꯗꯨꯋꯥꯏꯗꯥꯏ ꯑꯗꯨꯋꯥꯏꯗꯒ ꯖꯒꯥꯗ ꯑꯣꯏꯗꯣꯏꯅꯤ ꯑꯗꯨꯒ ꯑꯩꯈꯣꯏ ꯃꯩꯇꯩꯒꯤ ꯍꯥꯏꯗꯤ ꯊꯝꯕꯥꯜꯗ ꯀꯩꯗ ꯑꯣꯏꯇꯥꯥꯔꯒꯗꯤ ꯃꯇꯝꯗꯨ ꯆꯥꯕꯁꯨ ꯆꯥꯔꯦ ꯑꯩꯈꯣꯏꯒꯩꯗꯤ ꯑꯌꯥꯝꯕ ꯍꯧꯅꯔꯦ ꯑꯩꯈꯣꯏꯗꯤ ꯊꯗꯛꯄ ꯃꯈꯣꯡꯁꯦ ꯑꯗꯨꯝ ꯐꯖꯅ ꯂꯩꯌꯦꯕꯀꯣ ꯑꯗꯨꯗꯨꯅ ꯂꯧ ꯂꯧꯍꯣꯟ ꯍꯨꯟꯈꯤꯕ ꯈꯣꯠꯈꯤꯕ ꯇꯧꯔꯦ ꯑꯩꯈꯣꯏꯗꯤ ꯀꯨꯏꯔꯦꯗ ꯑꯗꯨꯝ ꯏꯁꯤꯡ ꯍꯦꯛ ꯃꯣꯏꯅ ꯑꯩꯈꯣꯏ ꯃꯇꯝ ꯑꯣꯏꯔꯦ ꯍꯥꯏꯔ ꯀꯥꯟꯗ ꯏꯁꯤꯡꯁꯦ ꯊꯥꯖꯤꯜꯂꯅꯤ ꯑꯗꯨꯒ ꯊꯔꯩ ꯈꯨꯟꯕ ꯈꯣꯠꯄ ꯇꯧꯅꯈꯤꯕ ꯃꯌꯥꯝꯁꯨ ꯌꯥꯎꯅꯈ꯭ꯔꯦ ꯀꯨꯏꯔꯦ ꯑꯗꯨꯅ ꯐꯧ ꯂꯧꯍꯣꯟ ꯍꯨꯜꯂꯦ ꯑꯗꯨꯝ ꯈꯔ ꯂꯩꯔꯗꯤ ꯑꯃꯨꯛ ꯂꯤꯡꯕ ꯈꯣꯠꯄ ꯇꯧꯅꯔꯛꯑꯅꯤ ꯑꯗꯨꯃꯥꯏꯅ
ꯑꯣ ꯑꯗꯣ ꯅꯣꯏ ꯂꯧꯕꯨꯛꯁꯦꯔ ꯂꯧꯁꯦ ꯑꯅꯤꯔꯛ ꯂꯣꯛꯄꯤꯗꯣ ꯆꯍꯤ ꯑꯃꯗ ꯑꯅꯤꯔꯛ ꯑꯗꯨꯃꯥꯏꯅ ꯇꯧꯕ꯭ꯔꯥ ꯅꯠꯇ꯭ꯔꯒ ꯑꯃꯨꯛꯇꯪ ꯂꯣꯛꯄ ꯂꯣꯏꯔꯀꯥꯟꯗ ꯃꯅꯥ ꯃꯁꯤꯡ ꯊꯥꯕ꯭ꯔꯥ ꯀꯃꯥꯏꯅ ꯇꯧꯏꯤ ꯑꯇꯩ ꯃꯇꯝꯗꯗꯤ
ꯑꯗꯨꯝ ꯂꯣꯛꯄꯗꯤ ꯌꯥꯏꯑꯕꯀꯣ ꯂꯣꯛꯄ ꯌꯥꯕꯁꯦ ꯑꯩꯈꯣꯏꯗꯤ ꯈꯔ ꯑꯗꯨꯝ ꯍꯥꯏꯗꯤ ꯁꯦꯟꯅꯕ ꯑꯃ ꯆꯪꯕꯗꯣ ꯑꯌꯥꯝꯕꯅ ꯊꯥꯅꯗꯦ ꯐꯧꯁꯦꯀꯣ ꯑꯩꯈꯣꯏ ꯀꯩꯅꯣꯔꯣꯝꯗ ꯑꯩꯈꯣꯏꯔꯣꯝꯗ ꯍꯥꯏ ꯇꯥꯔꯒꯗꯤ ꯀꯩꯒꯤꯅꯣ ꯍꯥꯏꯕ ꯀꯥꯟꯗ ꯑꯩꯈꯣꯏꯒꯤ ꯐꯧꯁꯦ ꯑꯇꯣꯞꯄ ꯑꯃ ꯂꯧꯕꯨꯛ ꯃꯈꯩꯁꯦ ꯑꯝꯇ ꯊꯥꯗꯕꯅꯤꯅ ꯂꯧꯕꯨꯛ ꯑꯩꯈꯣꯏ ꯈꯤꯇꯪ ꯊꯥꯔꯦ ꯍꯥꯏꯔꯁ ꯑꯗꯨꯝ ꯍꯥꯏꯗꯤ ꯑꯗꯨꯗ ꯁꯦꯟꯅꯕ ꯆꯪꯕ ꯑꯩꯈꯣꯏ ꯃꯤ ꯑꯌꯥꯝꯕꯅ ꯇꯧꯅꯉꯁꯤꯦ ꯃꯥꯒꯤ ꯐꯥꯝꯒꯨꯝꯕ ꯂꯩꯕ ꯑꯗꯒꯤ ꯀꯩꯅꯣꯒꯨꯝꯕ ꯂꯩꯕ ꯑꯗꯨꯝ ꯂꯦꯛꯑ ꯆꯥꯔ ꯂꯩꯒꯗꯕ ꯃꯐꯝ ꯑꯣꯏꯇꯥꯔꯒꯗꯤ ꯌꯥꯏꯑꯕ ꯑꯗꯨꯝ ꯑꯩ ꯑꯩ ꯈꯛꯇꯪ ꯊꯥꯔꯅꯤ ꯃꯌꯥꯝꯗꯣ ꯑꯃꯨꯛ ꯊꯥꯔꯣꯏ ꯑꯗꯨꯅ ꯎꯆꯦꯛ ꯋꯥꯌꯥ ꯑꯗꯒꯤ ꯃꯣꯏꯒꯤ ꯀꯩ ꯍꯥꯏꯅꯤ ꯆꯥꯕ ꯃꯣꯏꯗ ꯐꯧ ꯆꯥꯒꯗꯕ ꯖꯤꯕ ꯃꯌꯥꯝꯁꯦ ꯍꯧꯖꯤꯛꯀꯤ ꯖꯒꯥꯁꯦ ꯂꯣꯏ ꯊꯨꯝꯝꯖꯤꯜꯂꯛꯅꯤ ꯑꯗꯨꯣꯏꯅ ꯁꯦꯟꯅꯕ ꯀꯥꯟꯗ ꯌꯥꯝ ꯋꯥꯕꯗꯣ ꯋꯥꯕꯅ ꯍꯦꯜꯂꯒ ꯍꯦꯟꯗꯣꯛꯑꯝꯗꯥꯏꯗ ꯂꯣꯏ ꯆꯠꯊꯣꯛꯈ꯭ꯔꯗꯤ ꯑꯃꯨꯛꯁꯨ ꯑꯗꯨꯝ ꯅꯨꯡꯉꯥꯏꯇꯦꯅꯀꯣ ꯑꯗꯨꯃꯥꯏꯅ ꯇꯧꯕꯒꯤ ꯇꯤꯟ ꯇꯥꯕ ꯈꯣꯠꯄꯁꯨ ꯌꯥꯝ ꯍꯦꯜꯂꯦ ꯑꯗꯣ ꯑꯗꯨꯃꯥꯏꯅ ꯇꯧ ꯇꯧꯕꯒꯤ ꯑꯩꯈꯣꯏꯗꯣ ꯐꯧ ꯊꯥꯔꯅꯤ ꯑꯗꯨ ꯑꯗꯨ ꯃꯇꯨꯡꯨꯡꯗ ꯑꯗꯨꯝ ꯁꯤꯖꯟꯁꯦ ꯍꯪꯒꯥꯝ ꯊꯥꯕꯁꯦ ꯍꯪꯒꯥꯝ ꯊꯥꯕ ꯑꯃ ꯊꯥꯈ꯭ꯔꯅꯤ ꯍꯪꯒꯥꯝ ꯊꯥꯕ ꯍꯪꯒꯥꯝꯁꯨ ꯄꯨꯜꯂꯞ ꯊꯥꯗꯦꯕꯀꯣ ꯁꯝꯅ ꯍꯥꯏꯔꯕꯗ ꯈꯔ ꯑꯗꯨꯝ ꯑꯩꯈꯣꯏꯒꯤ ꯐꯩꯗꯣꯡꯒꯨꯝꯕꯕꯁꯤꯦ ꯇꯔꯥ ꯂꯩꯔꯦ ꯈꯔ ꯑꯃꯅ ꯃꯔꯤ ꯃꯉꯥ ꯑꯃꯅ ꯍꯪꯒꯥꯝ ꯊꯥꯈ꯭ꯔꯅꯤ ꯑꯗꯣ ꯑꯇꯣꯞꯄꯅ ꯑꯗꯨꯝ ꯃꯇꯝ ꯃꯇꯝꯒꯤ ꯑꯂꯨ ꯇꯤꯜꯍꯧ ꯆꯅꯝ ꯊꯥꯔꯅꯤ ꯑꯗꯣ ꯑꯗꯨꯒꯤ ꯃꯇꯨꯡ ꯏꯟꯅ ꯑꯃꯨꯛ ꯀꯩꯅꯣ ꯑꯗꯨ ꯑꯗꯨꯒꯤ ꯃꯔꯛꯇ ꯍꯪꯒꯥꯝ ꯊꯥ ꯃꯇꯝꯗ ꯊꯥꯗꯣꯏꯁꯦ ꯍꯋꯥꯏ ꯊꯔꯥꯛ ꯊꯥꯒꯅꯤ ꯑꯗꯒꯤ ꯑꯂꯨ ꯊꯥꯒꯅꯤ ꯇꯤꯜꯍꯧ ꯆꯥꯒꯅꯤ ꯊꯅꯝ ꯊꯥꯒꯅꯤ ꯑꯗꯨ ꯍꯦꯛ ꯂꯣꯏꯔꯛꯄꯗꯒꯤ ꯑꯃꯨꯛ ꯍꯋꯥꯏ ꯃꯨꯕꯤ ꯑꯗꯒꯤ ꯈꯥꯃꯦꯟ ꯑꯁꯤꯟꯕꯤ ꯊꯕꯤ ꯑꯗꯒꯤ ꯑꯗꯨꯝ ꯂꯩꯗꯅꯀꯣ ꯇꯔꯕꯨꯖ ꯊꯥꯕꯅ ꯊꯥꯕ ꯑꯗꯒꯤ ꯈꯥꯃꯦꯟ ꯕꯔꯃꯥꯁꯤꯀꯥ ꯑꯗꯨꯝ ꯃꯇꯝ ꯃꯇꯝꯒꯤꯀꯣ ꯑꯗꯨꯝ ꯄꯣꯠ ꯆꯩꯗꯤ ꯂꯝꯗꯤ ꯂꯦꯝꯅꯗꯤ ꯃꯥꯡꯍꯟꯗꯦ ꯍꯥꯏꯕꯗꯤ ꯏꯁꯤꯡꯗꯨ ꯃꯔꯥꯡ ꯀꯥꯏꯅ ꯂꯩꯔꯕꯅꯤꯅ ꯑꯩꯅ ꯊꯥꯖꯤꯟꯒꯦ ꯍꯥꯏ ꯀꯥꯟꯗ ꯊꯥꯖꯤꯟꯕ ꯑꯗꯩ ꯈꯪꯍꯟꯒꯦ ꯍꯥꯏ ꯀꯥꯟꯗ ꯈꯪꯍꯟꯕ ꯌꯥꯕ ꯖꯒꯥ ꯑꯣꯏꯕꯅꯤꯅꯀꯣ
ꯌꯥꯝ ꯐꯩ ꯅꯣꯏꯒꯤ ꯑꯗꯨꯃꯥꯏꯅ ꯏꯊꯩ ꯂꯧꯈꯣꯡ ꯐꯖꯅ ꯄꯤꯔꯒꯅꯦ ꯑꯗꯨꯝ ꯁꯤꯖꯟ ꯀꯩꯅꯣ ꯍꯥꯏꯕꯗꯤ ꯏꯁꯤꯡꯒꯤ ꯑꯋꯥꯕ ꯂꯩꯇꯕꯤꯗ ꯄꯤꯕꯗꯣ ꯑꯗꯨꯝꯗꯤ ꯌꯥꯝ ꯐꯩ ꯃꯅꯥ ꯃꯁꯤꯡ ꯊꯥꯕꯗ ꯑꯗꯣ ꯃꯔꯨꯑꯣꯏ ꯑꯣꯏꯅ ꯅꯣꯏꯒꯤ ꯍꯪꯒꯥꯝ ꯊꯥꯏꯁꯦ ꯁꯨꯝ ꯆꯥꯅꯕꯒꯤ ꯑꯣꯏꯕ꯭ꯔꯥ ꯅꯠꯇ꯭ꯔꯒ ꯃꯔꯨ ꯍꯪꯒꯥꯝ ꯊꯥꯎꯒꯨꯝꯕ ꯂꯧꯅꯕꯒꯤ ꯑꯣꯏꯅ ꯊꯥꯅꯕ꯭ꯔꯥ ꯀꯃꯥꯏꯅ ꯇꯧꯋꯦ
ꯑꯉꯥꯏꯈꯣꯀꯣ ꯑꯩꯁꯤꯗ ꯐꯣꯟ ꯑꯃ ꯂꯥꯛꯑꯦꯕꯀꯣ ꯍꯟꯗꯛ ꯄꯥꯏꯒꯦ ꯑꯃ ꯊꯝꯒꯦꯀꯣ
ꯑꯍꯣ ꯌꯥꯏ
ꯃꯨ ꯇꯔꯛꯦ ꯑꯥ ꯎꯝ ꯊꯝꯕꯤꯌꯣ ꯊꯝꯕꯤꯌꯣꯨ